ꯍꯥ ꯍꯥ ꯍꯥ ꯍꯥ ꯍꯥ ꯍꯥ ꯍꯥ ꯍꯜꯂꯣ ꯍꯥ ꯑꯩꯈꯣꯏ ꯏꯃꯥꯟꯅꯕꯤ ꯍꯣꯏ ꯑꯍꯨꯝ ꯐꯝꯔꯒ ꯃꯥ ꯃꯥꯒꯤ ꯀꯣꯜ ꯇꯧꯅꯔꯒ ꯂꯩꯌꯦ ꯍꯣꯏ ꯅꯪꯗꯤ
ꯅꯃꯥꯟꯅꯕꯤꯁꯤꯗꯤ ꯀꯔꯤ ꯀꯥꯏ ꯋꯥꯔꯤ ꯇꯧꯔꯥ ꯂꯩꯒꯦ
ꯈꯪꯗꯦ ꯃꯣꯏꯁꯨ ꯃꯥꯒꯤ ꯃꯔꯨꯞ ꯃꯔꯨꯞꯇ ꯑꯗꯨꯝ ꯉꯥꯡꯗ ꯑꯣ ꯅꯟꯒꯃꯥ ꯑꯩꯈꯣꯏ ꯀꯔꯤ ꯍꯥꯏꯁꯤꯔꯥ ꯑꯗꯨꯝ ꯒꯔ꯭ꯦ ꯒ꯭ꯔꯦꯖꯨꯁꯟ ꯂꯣꯏ ꯈꯔꯒ ꯑꯗꯨꯝ ꯂꯩꯔꯤꯌꯦ ꯐ ꯑꯣꯟ ꯇꯧ ꯍꯗꯤ
ꯒ꯭ꯔꯦꯖꯨꯋꯦꯁꯟꯗꯤ ꯀꯥꯏꯗ ꯁꯨꯝ ꯂꯩ ꯍꯥꯏꯇꯥꯔꯦꯗ ꯒ꯭ꯔꯦꯖꯨꯋꯦꯁꯟꯗꯤ ꯀꯥꯏꯗ ꯇꯧꯕ ꯑꯦ ꯇꯨꯊꯥꯎꯖꯟ ꯕꯦꯁ ꯀꯤꯌꯥꯔꯣ
ꯍꯥ
ꯗꯌꯥꯔꯣ
ꯉꯍꯥꯛꯀꯣ ꯑꯩꯈꯣꯏ ꯇꯨꯊꯥꯎꯖꯟ ꯇ꯭ꯋꯦꯟꯇꯤ ꯇꯨ ꯕꯦꯠꯇ꯭ꯔꯥ ꯑꯣꯏꯔꯝꯅꯤꯀꯣ ꯈꯡꯀꯣ ꯑꯩꯈꯣꯏ ꯕꯤ ꯑꯦ ꯐꯥꯔꯁ ꯏꯌꯥꯔ ꯀꯥꯕꯗꯣ ꯂꯥꯁ ꯌꯔꯅ ꯂꯣꯏꯝꯅꯦ ꯃꯅꯤ ꯇꯨꯡ ꯗꯒꯤꯍꯧꯔ ꯂꯥꯁ ꯂꯣꯏꯕ
ꯋꯥꯔꯅ ꯀ ꯏꯁ ꯏꯗ
ꯑꯔꯠꯁꯇꯅꯦ ꯑꯩꯈꯣꯏꯒꯤ ꯄꯥꯡꯕꯅꯤꯅ
ꯏꯁ ꯑꯄꯪꯕ ꯃꯤꯁꯤꯡꯁꯦ ꯑꯥꯇ ꯂꯧꯅꯩ ꯍꯥꯏꯕ
ꯍꯣꯏ ꯍꯥꯏꯌꯦ ꯑꯩꯅ
ꯎꯝ ꯎꯝ ꯅꯪ ꯋꯥꯈꯜꯗꯨꯅ ꯑꯣꯏꯔꯝꯝꯒꯅꯤ ꯍꯥ ꯈꯂꯣꯡꯗꯩꯅꯦ
ꯍꯥ
ꯎꯨꯡꯂꯣꯡꯗꯈꯤ ꯈꯣꯡꯂꯥꯎꯣꯡ ꯅ ꯑꯦ
ꯑꯣ ꯑꯣ
ꯇꯥ ꯇꯥꯈ꯭ꯔꯕ꯭ꯔꯣ
ꯇꯥꯏ ꯍꯦ ꯑꯩꯈꯣꯏꯒꯤ ꯈꯨꯟ ꯆꯠꯄ ꯂꯝꯕꯤꯅ
ꯅꯪꯅ ꯅꯪꯅ ꯀꯥꯏ ꯀꯗꯣꯝꯗꯒꯤ
ꯅꯟꯅꯦ ꯗꯩꯅꯦ
ꯅꯨꯉꯥꯢꯔꯦꯅꯦ ꯅꯣꯅꯦꯗꯒꯤ ꯑꯣꯢ ꯗꯤ ꯀꯣꯏ ꯂꯥꯛꯇꯥꯔꯦ ꯑꯗꯨꯗꯤ
ꯀꯣꯏꯔꯛꯑꯣ ꯀꯣꯏꯔꯛꯑꯣ ꯀꯅꯥꯔꯣ ꯁꯤ ꯀꯣꯜ ꯇꯧꯔꯛꯏꯁꯤꯅ ꯉꯥꯏꯈꯣ ꯊꯝꯒꯦ ꯀꯔꯤꯔꯥ ꯀꯣꯜ ꯇꯧꯔꯗꯤ ꯑꯗꯨꯝ ꯇꯧꯔꯛꯈ꯭ꯔꯅꯤ
ꯍꯦꯔꯣꯁꯨ ꯃꯣꯏꯔꯝꯒꯅꯤ
ꯅꯠꯇꯦ ꯏꯃꯥꯟꯅꯕꯤꯅꯦ
ꯎꯝ
ꯁꯤ ꯁꯤ ꯑꯦꯞꯁꯦ ꯄꯥꯏꯕ ꯑꯗꯨꯒꯤ ꯀꯣꯜ ꯇꯧꯅꯁꯦ ꯍꯥꯏꯅ ꯇꯧꯕ ꯑꯩꯗꯣ ꯉꯁꯤꯗꯣ ꯀꯣꯜ ꯇꯧꯗꯕ ꯃꯤꯒꯤꯗ ꯑꯗꯨꯝ ꯔꯤꯁꯤꯞ ꯇꯧꯕ ꯑꯗꯨꯒꯤ ꯑꯃꯔꯛꯗꯤ ꯀꯣꯜ ꯇꯧꯅꯤꯡꯕ ꯑꯗꯨꯒꯤ ꯅꯉꯣꯟ ꯇꯧꯔꯛꯄꯅꯤ ꯊꯝꯔꯒꯅ ꯑꯃꯨ ꯀꯣꯜ ꯇꯧꯔꯛ ꯄ ꯌꯥꯏꯌꯦ ꯑꯗꯨꯗꯤ ꯑꯩꯗꯤ ꯑꯦꯀꯥꯎꯟ ꯑꯃꯗꯣ ꯑ ꯀꯥꯎ ꯑꯃꯗꯨ ꯀ꯭ꯔꯤꯔꯥ ꯆꯤ ꯂꯤꯃꯤꯠꯇꯣ ꯂꯣꯏꯈꯤꯕꯒꯤ ꯑꯩꯁꯤ ꯑꯃꯨꯛ ꯑꯅꯧꯕ ꯑꯃꯨꯛ ꯄꯥꯏꯕꯅꯦꯕ ꯏꯃꯥꯒꯤ ꯅꯝꯕꯔꯗ ꯔꯦꯖꯤꯁꯇꯔ ꯇꯧꯔꯒ ꯇꯧꯒꯅꯨ ꯊꯝꯃꯣ ꯃꯦꯃꯣꯔꯤꯒꯤꯅꯦ ꯅ ꯍꯟꯗꯛ ꯀꯗꯥꯏꯗ ꯂꯩꯕ꯭ꯔꯥ ꯈꯨꯟꯗ ꯂꯩꯕ꯭ꯔꯥ
ꯈꯨꯟꯗ ꯑꯗꯨꯝ ꯂꯩꯑꯦ ꯍꯣꯏ ꯅꯪꯗꯤ
ꯀ꯭ꯔꯤ ꯀ꯭ꯔꯤ ꯇꯧꯔꯒ ꯂꯩꯕ꯭ꯔꯥ
ꯑꯦ ꯁꯨꯝ ꯒꯨꯟꯗꯥ ꯁꯥꯔ ꯂꯩꯕꯅꯦ ꯑꯗ
ꯑ ꯈꯨꯟꯒꯤꯒꯨꯟꯗꯥ ꯁꯥꯔ
ꯈꯨꯟꯒꯤ ꯈꯨꯟꯒꯤ ꯒꯨꯟꯗꯥ ꯁꯥꯔ ꯂꯩ
ꯑꯗꯨꯅ ꯅꯨꯡꯉꯥꯏꯕꯅꯦ ꯑꯩꯈꯣꯏꯁꯨ ꯈꯨꯟꯒꯤ ꯒꯨꯗꯥ ꯍꯥ ꯁꯥꯥ ꯁꯥꯕ ꯂꯝ ꯐꯥꯗ ꯃꯣꯂꯥꯕꯅꯤ ꯍꯥꯏ
ꯂꯩꯁꯥꯕꯤꯗꯤ ꯈꯨꯟꯗ ꯈꯨꯟꯗꯥ ꯁꯥꯕ ꯌꯥꯔꯣꯏꯍꯦ ꯈꯨꯟꯒꯤ ꯍꯦꯔꯣꯏꯟ ꯑꯣꯏꯔꯝꯒꯅꯤꯍꯦ
ꯍꯣꯏꯗꯤ ꯍꯦꯔꯣꯏꯟꯗ ꯇꯧꯗꯁꯦ ꯒꯨꯟꯗꯥꯅꯦ ꯇꯧꯕ
ꯎꯝ ꯀꯅꯥꯁꯨ ꯇꯧꯗꯧ ꯃꯥꯂꯦ
ꯒꯕꯨꯟꯗꯤꯅꯦ ꯑꯩꯈꯣꯏꯗꯅꯤ ꯅꯨꯄꯤꯗꯕꯨ ꯅꯠꯇ꯭ꯔꯣ ꯎꯝ ꯅꯣꯏ ꯅꯨꯄꯥꯅꯒꯨꯟꯗꯦ ꯑꯩꯈꯣꯏ ꯅꯨꯄꯤꯅ ꯒꯨꯟꯗꯤ ꯅꯦ
ꯅꯅꯦ ꯕꯖꯥꯗꯒꯤꯔꯣ ꯅꯠꯇ꯭ꯔꯒ ꯄꯥꯔꯠ ꯀꯌꯥꯅꯣ
ꯅꯅꯦꯗ ꯈꯔ ꯊꯣꯡ ꯂꯥꯜꯂꯒ ꯂꯩꯕ ꯈꯨꯟꯖꯤꯡꯗꯣ
ꯖꯤꯗ ꯑꯣ ꯍꯧꯖꯤꯛꯇꯤ ꯄꯥꯛ ꯈꯪꯅꯕ ꯂꯩ ꯅꯅꯦ ꯅꯅꯦ ꯍꯥꯏ ꯑ ꯄꯥꯔꯠ ꯋꯥꯟ ꯄꯥꯔꯠ ꯇꯨ ꯑꯗꯨꯔꯣꯝꯗꯗꯤ ꯈꯪꯅꯕ ꯈꯔ ꯂꯩꯌꯦ ꯄꯨꯟꯁꯤꯗ ꯑꯃꯅꯤꯗꯤ ꯈꯪꯅꯕ ꯂꯩꯌꯦ ꯅꯣꯏ ꯅꯣꯏꯒꯤ ꯒꯤ ꯂꯩꯅꯥꯒꯥ ꯑꯣꯏꯔꯝꯅꯤ ꯃꯥꯜꯂꯦ ꯅꯪꯉꯣꯟꯗꯒꯤ ꯋꯥ ꯍꯟꯊꯔꯝꯒꯅꯤ ꯆꯍꯤ ꯑꯃ ꯑꯅꯤꯒꯨꯝ ꯃꯟꯅ ꯗꯤꯝꯃꯩꯗꯣ ꯈꯪꯕ꯭ꯔꯥ
ꯍꯥꯥ
ꯗꯤꯝꯃꯩ
ꯗꯤꯝꯃꯩ
ꯎꯝ
ꯀꯗꯥꯏꯗ ꯂꯩ ꯍꯥꯏꯕ꯭ꯔ ꯃꯥ
ꯑꯣ ꯈꯨꯟꯖꯤꯗꯒꯤꯅꯦ ꯑꯩ ꯍꯧꯖꯤꯛ ꯍꯥꯏꯌꯦ ꯀꯗꯥꯏꯗꯤ ꯑꯃꯨꯛꯀ ꯍꯡꯉꯤ
ꯉꯥꯏꯈꯣ ꯅꯦꯍꯦ ꯀꯔꯤ ꯊꯕꯛ ꯅꯣꯡꯉꯦ ꯑꯣ ꯀꯔꯤ ꯊꯕꯛ ꯇꯧꯔꯒ ꯂꯩꯕ꯭ꯔꯥ ꯍꯥꯏꯕꯅꯤꯗ
ꯈꯪꯗꯦ ꯅꯍꯥꯟ ꯍꯥꯀꯨꯝ ꯍꯥꯀꯨꯝꯗꯣ ꯀꯩꯅꯣ ꯀꯦꯔꯂꯥꯗ
ꯑꯥ ꯑꯩ ꯈꯪꯉꯦ ꯑꯩ ꯎꯄꯨꯏ ꯊꯥꯎꯒꯤ ꯃꯆꯥꯅꯦ
ꯍ
ꯇꯥꯡꯕꯅꯦ ꯍꯣꯏ ꯎꯄꯨꯏ ꯊꯥꯎꯒꯤ ꯃꯆꯥꯅꯦ ꯏꯃꯥ ꯆꯥꯎꯕꯤꯒꯤ ꯃꯆꯥꯅꯦ ꯍꯟꯗꯛ ꯁꯦ ꯃꯥ ꯑꯃꯨꯛ ꯊꯣꯛꯂꯛꯄ꯭ꯔꯀꯣ ꯑꯩꯗꯤ ꯅꯝꯕꯔꯁꯨ ꯂꯩꯇꯦ ꯄꯥꯎꯁꯨ ꯐꯥꯎꯅꯗꯕ
ꯍꯦ ꯅꯝꯕꯔ ꯀꯨꯏꯔꯦꯗ ꯐꯥꯎꯅꯗꯕ
ꯑꯣ ꯑꯣ ꯌꯥꯝ ꯐꯩ ꯌꯥꯝ ꯐꯩ ꯅꯨꯄꯥ ꯍꯥꯏꯕꯁꯤꯗꯤ ꯈꯪꯅꯒꯗꯕꯅꯤ ꯁꯦꯁ
ꯈꯪꯅꯔꯒ ꯀꯔꯤ ꯀꯥꯟꯅꯔꯅꯤ ꯀꯔꯤ ꯀꯅꯥꯒꯗꯣꯏꯅꯣ ꯈꯪꯅꯔꯒ
ꯑꯗꯨ ꯋꯥꯗꯤ ꯍꯥꯏꯒꯅꯨꯍꯦ ꯀꯥꯟꯅꯕꯅꯦ ꯅꯣꯡꯁꯨ ꯆꯨꯒꯦ ꯇꯧꯕ꯭ꯔꯥ ꯈꯪꯗꯦꯅꯦ ꯁꯤꯂ ꯑꯦ ꯅꯨꯡꯁꯤꯠ ꯂꯥꯔꯒ ꯅꯣꯡꯁꯨ ꯇꯥꯗꯦ
ꯅ ꯂꯩꯕꯨꯗꯤ ꯀꯔꯝꯕ ꯖꯒꯥꯗ ꯂꯩꯒꯦ
ꯍꯥꯥ ꯀꯥꯜꯣꯗꯥ
ꯑ
ꯑꯗꯨꯗꯂꯟꯅ
ꯅꯣꯏ ꯑꯍꯨꯝ ꯄꯨꯟꯅ ꯂꯩꯃꯤꯟꯅꯕ꯭ꯔꯥ ꯀꯃꯥꯏꯅ ꯇꯧꯕ꯭ꯔꯥ
ꯎꯝ ꯇꯣꯉꯥꯟ ꯇꯣꯉꯥꯟ ꯂꯩꯕꯅꯦ ꯑꯗꯨꯝ ꯄꯨꯟꯅꯒ ꯃꯅꯥꯥꯎ ꯃꯔꯅꯥꯎ ꯑꯩꯈꯣꯏ ꯄꯨꯟꯅ ꯂꯩꯕꯗꯣ ꯑꯐꯇꯔꯅꯨꯟ ꯋꯥꯕꯗ
ꯎꯝ ꯅꯨꯡꯉꯥꯏꯔꯦꯅꯦ ꯀꯣꯆꯤꯡꯒꯨꯝꯕ ꯇꯧꯕ꯭ꯔꯅ
ꯇ꯭ꯔꯦꯅꯤ
ꯑ ꯍꯥꯥ
ꯇꯧꯔꯤ ꯑꯦ
ꯀꯔꯤ ꯇ꯭ꯔꯦꯅꯤꯡꯡ ꯂꯑꯣ ꯈꯪꯅꯤꯡꯉꯦ ꯈꯪꯕ ꯌꯥ ꯌꯥꯒꯗ꯭ꯔꯣ ꯍꯥꯏ ꯑ
ꯁꯤꯀ꯭ꯔꯦꯠꯅꯤ ꯁꯤꯀ꯭ꯔꯦꯠꯅꯤ ꯍꯥꯏꯗꯣꯛꯄ ꯌꯥꯗꯦ ꯀꯥꯏꯂ ꯁꯥ ꯍꯣꯏ ꯁꯤꯀ꯭ꯔꯦꯠꯅꯤ
ꯌꯥꯝꯝ ꯀꯅꯥ ꯁꯤ ꯭ꯂꯦꯠ ꯑꯣꯏꯌꯦ ꯍꯥꯏꯕ ꯊꯥ ꯀꯌꯥꯃꯨꯛ ꯊꯥ ꯀꯌꯥꯃꯨꯛ ꯁꯨꯖꯜꯂꯕꯣ ꯊꯦꯡ
ꯈꯪꯗꯦ ꯊꯥ ꯑꯃ ꯑꯅꯤꯃꯛꯇ ꯉꯥꯏꯔꯤ ꯅꯠꯇꯦꯗꯤ ꯁꯤꯔꯟ ꯑꯔꯥꯎꯟ ꯇꯨ ꯌꯔꯁ ꯑꯅꯣ ꯇꯨꯃꯟ ꯍꯂ ꯃꯅꯦ
ꯎꯝ ꯑꯗꯨ ꯂꯩꯔꯗꯤ ꯁꯃꯤꯠꯇ ꯂ ꯐꯥꯎꯔꯅꯤꯅꯦ ꯑꯗꯨ ꯂꯩꯔꯗꯤ
ꯑꯗꯨꯅꯦ ꯈꯪꯗꯦ ꯅꯨꯡꯉꯥꯏꯕ꯭ꯔꯥ ꯅꯨꯡꯉꯥꯏꯇ ꯭ꯔꯥ ꯋꯥꯁꯞ ꯄ ꯇꯟꯅꯦꯕ ꯑꯗꯨꯦ
ꯑꯗꯨ
ꯀ꯭ꯂꯥꯁꯁꯦ ꯆꯠꯅꯤꯡꯟꯅ꯭ꯔꯦ
ꯀ ꯀ꯭ꯂꯥꯁꯁꯤ ꯆꯥꯂ ꯅ ꯀꯥꯏ ꯁꯀ ꯅꯔꯣꯏ
ꯍꯦꯛ ꯀꯔꯤ ꯀꯅꯣꯅꯦ ꯆꯠꯇ꯭ꯔꯗꯤ ꯑꯩꯈꯣꯏꯁꯨ ꯃꯥꯡꯉꯦ ꯑꯩꯈꯣꯏꯁꯦ ꯈꯪꯍꯧꯗ꯭ꯔꯦꯅ ꯀ꯭ꯂꯥꯁꯇ ꯅꯦꯅꯦ ꯑꯩꯈꯣꯏꯅ ꯑꯗꯨꯅ ꯇꯝꯍꯧꯗ꯭ꯔꯗꯤ ꯀꯗꯥꯏꯗ ꯇꯝꯒꯅꯤ ꯄꯩꯁꯥ ꯇꯤꯡꯔꯒ ꯇꯧꯔꯒ ꯄꯩꯁꯥ ꯄꯤꯔꯒ ꯇꯝꯕꯅꯤꯅ ꯑꯩꯈꯣꯏꯅ ꯐꯖꯅ ꯄꯨꯛꯅꯤꯡ ꯆꯪꯅ ꯇꯧꯗ꯭ꯔꯗꯤ ꯌꯥꯗꯦ ꯅ ꯇ꯭ꯔꯣ
ꯔꯅꯤ ꯌꯥꯎꯕꯗꯣ ꯀꯔꯤꯒꯤ ꯇ꯭ꯔꯦꯅꯤꯡ ꯔ ꯍꯥꯏꯔꯒꯁꯨ ꯍꯥꯏꯁꯨ ꯍꯥꯏꯗꯦ
ꯍꯥꯏꯕ ꯌꯥꯗꯦ
ꯀ ꯂꯣꯏꯁꯜꯂꯝꯗꯥꯏꯗꯗꯤ ꯍꯥꯏꯗꯣꯛꯀꯦꯔꯣ ꯍꯥ ꯀꯃꯁꯨ ꯍꯥꯥ ꯀꯃꯨ ꯇꯧꯗꯣꯏꯅꯣ
ꯁꯤꯛꯁ ꯃꯟꯊ
ꯑꯣ ꯏꯁꯁꯃꯥꯟ ꯑꯣꯏꯔꯗꯤ ꯀꯔꯤꯒꯤꯔꯥ ꯀꯦꯁ ꯇꯧꯒꯦꯀꯣ
ꯇꯧꯔꯣ ꯇꯧꯔꯣ
ꯁꯃ ꯃꯗꯤꯒ ꯏꯒꯅꯤꯦ
ꯆꯨꯝꯃꯗꯤ ꯆꯨꯝꯃꯤꯗ ꯅ ꯐꯔꯤ ꯄꯤꯁ꯭ꯔꯥꯝ
ꯈꯔ
ꯀꯔ ꯀꯥꯗꯗ ꯄꯤꯅꯤꯡꯗ꯭ꯔꯗꯤ
ꯄꯤꯅꯤꯡꯉꯥꯏ ꯀꯔꯤꯁꯨ ꯂꯩꯇꯦ ꯑꯩꯈꯣꯏꯗꯤ ꯖꯒꯣꯏ ꯁꯥꯕꯤ
ꯍꯥꯥ
ꯒꯣꯏꯁꯕꯤꯤꯒꯦ ꯅꯪ ꯅꯕꯣ ꯅꯨꯡꯉꯥꯏꯇꯕ꯭ꯔꯣ
ꯅ ꯋꯥ ꯅꯨꯡꯉꯥꯏ ꯀꯔꯤ ꯈꯔ ꯂꯥꯛꯄ ꯍꯥꯏꯇꯥꯔꯦ ꯑꯩꯈꯣꯏꯒꯤꯅ
ꯑꯣ ꯑꯣ ꯇꯧꯔꯛꯑꯣ
ꯍꯝ
ꯀꯦꯁ ꯇꯧ꯭ꯔ ꯑꯣ
ꯀꯣꯟꯒꯤ ꯑꯣꯏꯕ ꯃꯥꯜꯂꯦ ꯀꯣꯟ ꯆꯨꯕ ꯑꯣꯏꯕ ꯃꯥꯜꯂꯦ
ꯍꯥꯏ ꯀꯔꯤ
ꯆꯨꯝꯗ꯭ꯔꯣ
ꯆꯨꯝꯗꯦ ꯍꯦ ꯑꯩ ꯀꯣꯟ ꯇꯨꯅꯤꯡꯗꯦ ꯀꯥꯗꯤ ꯀꯗꯨꯨꯒ ꯑꯩꯈꯣꯏꯒ ꯀꯔꯤ ꯀꯅꯥꯕꯨ ꯂꯩꯕ꯭ꯔꯥ ꯅꯠꯇꯦ ꯀꯝꯄ꯭ꯌꯨꯇꯔꯁꯨ ꯅꯠꯇꯦ ꯌꯥꯔꯦ ꯂꯥꯜꯂꯦ ꯅꯪꯒꯤ ꯂꯣꯏꯅ ꯂꯥꯜꯂꯦ
ꯂꯥꯜꯂꯦ ꯍꯥꯏꯕ
ꯎꯝ ꯑꯩ ꯇꯣꯂꯣꯞ ꯆꯥꯐꯝ ꯃꯇꯝꯗ ꯁꯤꯅꯦ ꯍꯥꯏꯔꯤꯒꯦ
ꯎ
ꯊꯣꯏꯗꯣꯛꯄ ꯌꯥꯗꯦꯕ ꯍꯟꯗꯛꯇꯤ ꯉꯁꯤ ꯑꯁ ꯉꯁꯤ ꯄꯨꯡ ꯀꯌꯥꯗ꯭ꯔꯥ ꯚꯣꯜ ꯂꯩꯕꯗꯣ
ꯎ ꯄꯠ꯭ꯔ ꯅꯜꯗꯔꯣꯃꯦꯦꯁ
ꯃ ꯅꯦ ꯃꯥꯔꯅꯦꯅꯤꯕꯥꯅꯦ
ꯀꯅ ꯀꯞꯄ ꯌꯥꯗ꯭ꯔꯦ
ꯑꯩꯣꯏ ꯔꯣꯅꯗꯣꯁꯅꯨ ꯃꯦꯁꯤ ꯁꯅ ꯃꯦꯁꯤ ꯅꯅꯤꯃꯅꯅꯦ
ꯑꯩꯗꯤꯔꯨꯅꯥꯎꯗꯣꯅꯦ ꯑ ꯆꯃꯥꯟꯅꯏꯅꯦ ꯑꯗꯨꯔꯤꯗꯤ
ꯑꯗꯨꯣꯟꯅꯦ
ꯄꯁ
ꯅꯦꯃ ꯅꯦꯃ ꯁ ꯅꯔꯁꯨ ꯑꯗꯤꯔ ꯅꯗꯣ ꯄꯥꯟꯗꯦ ꯀꯦꯇ ꯑꯣꯁꯤꯔ
ꯅꯦꯝꯃꯔꯅꯦ ꯍꯥꯏꯕ ꯅꯪꯒꯤ
ꯎꯝ ꯅꯦ ꯃꯥ ꯀꯛꯇꯄ ꯃꯦꯔ
ꯅ ꯃꯔꯔ ꯀꯔꯤꯁꯇ ꯍꯥꯏꯦ ꯍ
ꯑꯥ
ꯑꯦ ꯃꯥꯗꯤ ꯈꯤꯇꯪ ꯄꯥꯔꯗꯤ ꯇꯨꯅꯤꯉꯥꯏ ꯈꯛꯇꯪ ꯅꯦꯃꯥꯏꯔ ꯈꯈꯤꯪ
ꯍꯣꯏ ꯃꯥꯗꯤ ꯀꯔꯤ ꯅꯨꯃꯤꯠ ꯂ ꯀꯔꯤ ꯅꯨꯃꯤꯠꯇ꯭ꯔꯥꯕꯣ ꯅꯥꯝꯗ ꯃꯥꯗꯤ ꯏꯟꯖꯨꯔꯤ ꯐꯖꯅ ꯆꯠꯂꯦꯅ ꯑꯗꯨꯗꯒꯤ ꯃꯥꯗꯣ ꯁꯣꯛꯄꯗꯣ ꯍꯦꯟꯖꯤꯟꯈ꯭ꯔꯕꯅꯦ
ꯆꯥꯡ ꯆꯥꯡ ꯍꯥꯏꯗꯤ ꯃꯥꯦ ꯊꯣꯅꯤ ꯍꯥꯏ ꯆꯥꯡꯅꯦꯗꯦ ꯑꯩꯕ
ꯍꯣꯏ ꯃꯥꯗꯤ ꯏꯟꯖꯨꯔꯤ ꯆꯠꯈ꯭ꯔꯕꯅꯤꯅ ꯑꯗꯨꯝ ꯈꯔ ꯇꯧꯕꯤ ꯑꯗꯨꯗꯤ ꯑꯗꯨꯝ ꯅꯥꯕ
ꯑꯩ ꯍꯧꯕꯗꯒꯤ ꯑꯣꯏꯔꯛꯦꯍꯦ ꯃꯥꯒꯤꯗꯣ ꯇꯥꯕ꯭ꯔꯣ
ꯇꯌꯦ
ꯑꯥꯏ ꯈꯔꯥ ꯂ ꯂꯩꯔꯦꯒ ꯑꯃꯨꯛ ꯇꯧꯔꯛꯀꯦꯀꯣ ꯑꯩꯅ ꯀꯧꯕ ꯃꯥꯜꯂꯦ ꯊꯃꯦ ꯊꯃꯦ